ꯑꯩ ꯏꯒꯦ
ꯅꯨꯡꯉꯥꯏꯔꯤꯕꯣ
ꯑꯅꯥ ꯑꯌꯦꯛꯇꯤ ꯌꯥꯎꯗꯦꯀꯣ ꯑꯍꯜ ꯂꯃꯟꯁꯤꯡꯗꯤ
ꯑꯧ ꯀꯩꯁꯨ ꯊꯣꯢꯗꯣꯛ ꯄꯨ ꯌꯥꯎꯗꯦꯗ ꯑꯩꯈꯣꯏꯒꯤꯁꯨ ꯅꯣꯏꯒꯤꯗꯤ ꯀꯃꯥꯏ ꯀꯃꯥꯏ ꯇꯧꯔꯤꯒꯦ
ꯑꯗꯨꯝ ꯑꯩꯈꯣꯏꯒꯤꯁꯨ ꯊꯣꯏꯊꯣꯛꯄꯗꯤ ꯌꯥꯎꯗꯦ ꯑꯗꯨ ꯕꯥꯕꯥꯗꯣ ꯅꯍꯥꯟ ꯍꯣꯁꯄꯤꯇꯥꯜꯗ ꯑꯃꯨꯛ ꯄꯨꯈꯠꯂꯨꯔꯦ ꯑꯗꯨꯒꯤ ꯍꯤꯗꯥꯛ ꯅꯨꯡꯗꯥꯛ ꯆꯥꯗꯅ ꯈꯔꯕꯨꯗꯤ ꯐꯔꯛꯑꯦ ꯑꯗꯨ ꯊꯕꯛ ꯑꯀꯟꯕꯗꯤ ꯀꯩꯁꯨ ꯁꯨꯍꯟꯗ꯭ꯔꯦ ꯄꯣꯊꯥꯔꯒ ꯂꯩꯍꯜꯂꯦ ꯍꯧꯖꯤꯛꯀꯥꯟꯗꯤ
ꯑꯣ ꯍꯧꯖꯤꯛꯇꯤ ꯀꯩꯁꯨ ꯇꯧꯗ꯭ꯔꯕꯣ
ꯑꯣ ꯍꯧꯖꯤꯛꯇꯤ ꯀꯩꯁꯨ ꯇꯧꯗ꯭ꯔꯕꯣ ꯍꯧꯖꯤꯛꯐꯥꯎꯗꯤ ꯀꯩꯝ ꯇꯧ ꯗꯦꯗꯨꯅ ꯈꯔꯕꯨꯗꯤ ꯐꯔꯦ ꯑꯗꯣ ꯇꯝꯕꯗꯤ ꯉꯝꯗꯦ
ꯐꯖꯅ ꯆꯦꯛ ꯅꯨꯡꯗꯣ ꯑꯗꯨꯝ ꯐꯖꯅ ꯐꯖꯅ
ꯅꯨꯡꯗꯣ ꯑꯗꯨꯝ ꯐꯖ ꯐꯖꯅ ꯎꯝ ꯍꯧꯖꯤꯛ ꯕꯤ ꯄꯤꯒꯤ ꯑꯣꯟꯅꯕ ꯈꯨꯠꯂꯥꯏ ꯂꯧꯔꯒ ꯑꯣꯜꯂꯒ ꯐꯖꯅꯕꯨꯗꯤ ꯊꯝꯃꯤ ꯊꯕꯛ ꯏꯪꯈꯥꯡ ꯁꯨꯍꯟꯗꯦ ꯐꯖꯅ ꯄꯣꯊꯥꯍꯜꯂꯦꯗ
ꯎꯝ
ꯎꯝ ꯐꯩ ꯐꯩ ꯑꯗꯨꯗꯤ ꯑꯩ ꯑꯝ ꯅꯣꯏꯗꯤ ꯍꯧꯖꯤꯛ ꯄꯨꯂꯞ ꯂꯩꯃꯤꯟꯅꯔꯤꯕꯣ ꯀꯃꯥꯏꯅ ꯇꯧꯔꯤꯒꯦ ꯏꯃꯨꯡ ꯃꯅꯨꯡꯗꯤ
ꯑꯣ ꯑꯗꯨꯒꯤ ꯃꯇꯥꯡ ꯑꯩꯗꯤ ꯑꯗꯨꯒꯤꯗꯣ ꯑꯩꯅ ꯑꯃꯨꯛ ꯍꯧꯖꯤꯛ ꯍꯧꯖꯤꯛꯁꯦ ꯀꯩꯅꯣ ꯊꯕꯛꯀꯤ ꯃꯅꯥꯛꯇ ꯍꯥꯏꯇꯥꯔꯦꯀꯣ ꯊꯕꯛ ꯃꯐꯝ ꯅꯛꯄ ꯑꯗꯨꯗ ꯔꯦꯟ ꯑꯃ ꯂꯧꯔꯒ ꯂꯩꯌꯦ ꯑꯗꯨꯅ ꯁꯨꯝ ꯑ ꯑꯩꯈꯣꯏꯒꯤ ꯁꯨꯇꯤꯒꯨꯝꯕ ꯂꯩꯕ ꯈꯣꯠꯄ ꯑꯗꯨꯒꯨꯝꯕ
ꯈꯣꯠꯄ ꯑꯗꯨꯒꯨꯝꯕꯗꯨꯗ ꯎꯝ ꯑꯩꯗꯤ ꯑꯗꯨꯝ ꯏꯃꯨꯡ ꯃꯅꯨꯡꯒ ꯂꯩꯔꯦꯗ ꯑꯅꯥ ꯑꯌꯦꯛꯀ ꯌꯥꯎꯕꯅꯤꯅ ꯆꯠꯊꯣꯛꯄ ꯐꯪꯗ꯭ꯔꯦ ꯈꯣ